ꯇꯥꯕ꯭ꯔꯣ
ꯑ ꯇꯥꯔꯦ ꯇꯥꯔꯦ ꯐꯠꯖꯅ ꯇꯥꯔꯦ ꯍꯧꯖꯤꯛꯇꯤ ꯉꯁꯥꯏꯗꯣ ꯎꯝ ꯀꯩꯅꯣ ꯅꯪ ꯅꯦꯠꯋꯥꯛꯗꯨꯅ ꯅꯦꯠꯋꯥꯔꯛꯅ ꯑꯣꯏꯔꯝꯅꯤ ꯍꯣꯏ
ꯑꯣ
ꯑꯗꯣ ꯑꯩꯁꯦ
ꯑꯥ
ꯑ ꯂꯣꯛꯁꯦ ꯐꯖꯅ ꯊꯨꯡꯉꯦꯕꯀꯣ ꯑꯗꯣ ꯂꯣꯛ ꯈꯨꯕ꯭ꯔꯥ ꯍꯣꯏ ꯂꯣꯛ ꯈꯨꯨꯕ ꯑꯗꯣ ꯀꯔꯤ ꯆꯥꯔꯗꯤ ꯐꯥꯒꯗ꯭ꯔꯥ
ꯈꯣꯍꯤ ꯃꯍꯤ ꯂꯩꯕꯗꯣ
ꯎꯝ
ꯈꯣꯏ ꯃꯍꯤꯒ ꯁꯤꯡꯗꯣ ꯕꯣꯏꯜ ꯇꯧꯔꯒ ꯊꯛꯑꯗꯤ ꯐꯕꯅꯤ
ꯈꯣꯏ ꯃꯍꯤꯁꯨ ꯕꯣꯏꯜ ꯇꯧꯒꯗꯕ
ꯅꯠꯇꯦ ꯈꯣꯏ ꯍꯣꯏ ꯈꯣ ꯎ ꯅꯠꯇꯦ ꯅꯠꯇꯦ ꯈꯣꯏ ꯃꯍꯤꯗꯨꯗꯤ ꯕꯣꯏꯜ ꯇꯧꯔꯅꯨ ꯁꯤꯡꯒ ꯏꯁꯤꯡ ꯈꯔ ꯇꯧꯔꯒꯀꯣ
ꯑꯥ
ꯆꯥꯊꯛꯑꯣ
ꯁꯤꯡꯗ ꯕꯣꯏꯜ ꯇꯧꯒꯗꯕ
ꯑ
ꯑꯣ ꯑꯃꯨꯛ ꯀꯁꯤꯡ ꯁꯨꯃꯥꯏꯅ ꯆꯥꯗꯦ ꯄꯤꯝꯄꯜꯁ ꯊꯣꯛꯑꯣꯏꯗ꯭ꯔꯣ
ꯑꯦ ꯄꯤꯝꯄꯜꯒꯤꯗꯤ ꯈꯟꯒꯅꯨꯅꯦ ꯅꯪ
ꯈꯔ ꯈꯟꯗ꯭ꯔꯗꯤ ꯌꯥꯗꯦꯅꯦ ꯂꯩꯁꯥꯕꯤꯅꯤꯅ ꯎꯄꯥꯢ ꯂꯩꯇꯦꯅꯦ
ꯂꯩꯁꯥꯕꯤꯁꯨ ꯄꯤꯝꯄꯜ ꯂꯩꯔ ꯄꯤꯝꯄꯜ ꯂꯩꯔꯗꯤ ꯅꯨꯄꯥꯅ ꯄꯥꯝꯗꯦ ꯍꯥꯏꯔꯣ
ꯍꯣꯏ
ꯑꯩꯗꯤ ꯑꯗꯨꯃꯥꯏꯟ ꯇꯧꯗꯦ ꯅꯨꯄꯥ ꯅꯨꯄꯥꯁꯨ ꯃꯈꯟ ꯃꯈꯟ ꯂꯩꯕꯅꯤꯅꯀꯣ
ꯈꯪꯗꯦꯗ ꯍꯧꯖꯤꯛꯀꯥꯟꯒꯤ ꯅꯨꯄꯥꯁꯤꯡꯖꯦ
ꯌꯥꯝꯅ ꯈꯟꯕ ꯍꯩꯕ ꯉꯥꯛꯇ ꯅꯨꯄꯤ ꯌꯥꯝ ꯅꯨꯄꯤ ꯐꯖꯕꯤ ꯅꯠꯇ꯭ꯔꯗꯤ ꯌꯥꯗ꯭ꯔꯦ ꯍꯥꯏꯅꯦ
ꯅꯣꯏꯁꯨ ꯑꯗꯨꯃꯥꯏꯅ ꯇꯧꯕ ꯃꯥꯜꯂꯦ ꯅꯦꯝꯃ ꯅꯨꯄꯥꯗ ꯁꯛ ꯐꯖꯕ ꯅꯨꯄꯥꯗ ꯈꯛꯇ ꯇꯧꯔꯒ
ꯅꯦꯝꯕꯁꯨ ꯂꯩꯅꯀꯣ ꯅꯨꯄꯤꯗꯒꯤ ꯍꯦꯟꯅ ꯅꯦꯝꯕꯗꯤ ꯄꯥꯝꯗꯦ ꯑꯗꯨ ꯑꯣꯏꯔꯁꯨ ꯁꯨ ꯅꯦꯝꯕꯁꯨ ꯑꯩꯈꯣꯏꯗꯒꯤ ꯈꯔ ꯋꯥꯡꯅ ꯅꯦꯝꯕꯗꯣ ꯑꯗꯨꯗꯤ ꯅꯦꯆꯔꯅꯤꯅ ꯄꯥꯈꯪꯅꯦ ꯑꯈꯣꯏ ꯅꯨꯡꯁꯤꯅꯕꯅꯤ ꯍꯥꯏꯅ ꯑꯩꯈꯣꯏꯗꯒꯤ ꯍꯦꯟꯅ ꯅꯦꯝꯃꯗꯤ ꯅꯨꯡꯉꯥꯏꯇꯦꯅ ꯑꯗꯨꯁꯨ ꯗꯨ ꯅꯠꯇ꯭ꯔꯣ ꯑꯗꯨ ꯅꯪ ꯅꯪ ꯅꯪꯒꯤ ꯁꯥꯏꯗꯤ ꯑꯁ ꯑꯩꯒꯤ ꯁꯥꯏꯗꯤ ꯑꯩꯒꯤ ꯁꯥꯏ ꯌꯥꯝ ꯋꯥꯡꯕꯅꯦꯗ
ꯑꯁ ꯑꯩꯉꯣꯟꯗ ꯑ ꯑꯩꯉꯣꯟꯗ
ꯑꯩꯉꯣꯟꯗꯒꯤ ꯍꯦꯟꯅ ꯁꯦꯡꯕ ꯃꯥꯟ ꯃꯥꯟꯗꯦ ꯅꯪ ꯅꯪꯒꯤ ꯍꯥꯏ ꯀꯌꯥꯔꯣ
ꯑꯩꯗꯤ ꯐꯥꯏꯚ ꯄꯣꯏꯟ ꯅꯥꯏꯟ ꯂꯩꯌꯦ
ꯑꯁ ꯑꯗꯨꯗꯤ ꯏꯕꯥꯟꯅꯤ ꯑꯣꯏꯅ ꯑꯣꯏꯒ꯭ꯔꯖꯤꯔꯣ
ꯅꯪ ꯅꯪꯒꯤꯗꯤ ꯅꯪ ꯅꯪꯒꯤꯗꯤ ꯑꯗꯨꯗꯤ ꯑꯩꯁꯨ ꯅꯦꯝꯃꯜꯂꯗꯤ ꯄꯥꯝꯗꯕꯀꯣ
ꯑꯁ ꯑ ꯅꯪꯒ ꯑꯩꯒ ꯑꯣꯏꯔꯗꯤ ꯑꯣꯟꯅꯅꯤꯍꯦ ꯑꯩꯗꯤ ꯐꯥꯏꯚ ꯄꯣꯏꯟ ꯐꯥꯏꯚ ꯄꯣꯏꯟ ꯋꯥꯟꯒꯨꯝꯕ ꯈꯛꯇꯅꯤꯗ ꯑꯗꯨꯗꯤ ꯁꯣꯏꯔꯦꯅꯦ ꯁꯤꯗꯤ ꯌꯥꯗ꯭ꯔꯦ
ꯍꯣꯏ ꯐꯥꯏꯚ ꯄꯣꯏꯟ ꯋꯥꯟꯕꯨꯗꯤ ꯍꯣꯏ ꯌꯥꯏ ꯑꯗꯨꯒ ꯐꯣꯔ ꯐꯥꯏꯚ ꯕꯤꯂꯣ ꯐꯥꯏꯚ ꯃꯈꯥꯗ ꯆꯠꯂꯗꯤ
ꯑꯁ ꯑꯗꯨ ꯑꯗꯨꯕꯨꯗꯤ ꯑꯈꯣꯏꯗꯤ ꯑꯣꯏꯗꯦꯍꯦ
ꯑ ꯅꯨꯄꯤꯗꯤ ꯐꯥꯏꯚ ꯄꯣꯏꯟ ꯇꯨ ꯊ꯭ꯔꯤ ꯌꯧꯔꯗꯤ ꯌꯥꯔꯦꯗ
ꯎꯝ ꯑꯗꯨꯅꯦ
ꯑꯈꯣꯏ ꯏꯟꯗꯤꯌꯥꯗꯗꯤ ꯐꯥꯏꯚ ꯄꯣꯏꯟ ꯇꯨ ꯊ꯭ꯔꯤꯅ ꯌꯥꯔꯦꯗ
ꯎꯝ
ꯃꯅꯤꯄꯨꯔꯗ ꯍꯥꯏꯔꯁꯦ ꯏꯟꯗꯤꯌꯥꯗ ꯍꯥꯏꯔꯁꯨ ꯂꯩꯒꯨꯝꯁꯦ
ꯃꯅꯤꯄꯨꯔꯗꯤ ꯑꯗꯨꯃꯥꯏꯅ ꯍꯥꯏꯁꯤꯀꯣ ꯑꯗꯨꯗꯤꯀꯣ
ꯍꯣꯏ
ꯅꯪꯗꯤ ꯐꯥꯏꯚ ꯄꯣꯏꯟ ꯅꯥꯏꯟ ꯑꯣꯏꯔꯗꯤ ꯑꯇꯤꯌꯥ ꯌꯥꯎꯔꯝꯃꯅꯤꯅꯦ
ꯑꯩꯁ
ꯌꯥꯝ ꯋꯥꯡꯕꯖꯥꯠꯅꯤꯅꯦ ꯑꯁꯦꯡꯕ ꯐꯥꯏꯚ ꯄꯣꯏꯟ ꯅꯥꯏꯟꯔꯣ ꯍꯣꯏ ꯑꯁ ꯑꯩꯒꯤ ꯗꯤꯄꯤꯗ ꯌꯦꯡꯉꯣ ꯅꯪꯒꯤ ꯗꯤꯄꯤꯗꯤ ꯐꯨꯜ ꯊꯝꯗꯦꯅ
ꯑꯣ ꯑꯣ ꯑꯣ ꯐꯨꯜ ꯊꯝꯗꯕ꯭ꯔꯥ ꯑꯩ ꯍꯣꯔꯦꯟ ꯊꯝꯒꯦ ꯌꯦꯡꯉꯨꯀꯣ ꯑꯗꯨꯗꯤ
ꯍꯣꯏ
ꯍꯥ ꯍꯥ
ꯌꯦꯡꯕ ꯇꯥꯔꯦꯅꯦ
ꯀꯥꯏ ꯂꯩꯒꯦ ꯅꯪ
ꯑꯩꯔꯣ ꯑꯩꯈꯣꯏ ꯂꯩꯀꯥꯏꯗ ꯃꯅꯤꯄꯨꯔꯗ ꯂꯩꯌꯦ
ꯑꯣ
ꯃꯅꯤꯄꯨꯔ ꯅꯣꯏ ꯂꯩꯀꯥꯏꯒꯤ ꯃꯅꯤꯡꯗ ꯂꯩꯕꯗꯣ
ꯀꯅꯥꯅꯣ ꯑꯩꯒꯤ ꯑꯩꯒꯤ ꯂꯩꯀꯥꯏꯒꯤ ꯃꯅꯤꯡꯗ
ꯅꯪꯒꯤ ꯂꯩꯀꯥꯏ ꯃꯅꯤꯡꯗ ꯀꯣ ꯀꯣ ꯀꯣꯛ ꯍꯥꯏꯅ ꯊꯣꯡ ꯑꯗꯨꯝ ꯊꯤꯟꯕ ꯂꯥꯛꯄꯗꯣ ꯑꯩꯅꯦ ꯅꯪꯒꯤ ꯅꯌꯨꯝꯗ ꯃꯔꯥꯡ ꯃꯔꯥꯡ ꯊꯣꯡ ꯊꯤꯜꯂꯒ ꯂꯩꯥꯕꯗꯣ ꯊꯣꯡ ꯍꯥꯡꯉꯣ ꯍꯥꯏꯅ
ꯎꯈꯔꯦ ꯑꯩꯗꯤ ꯅꯪꯁꯦ ꯅꯪꯁꯦ ꯍꯧꯖꯤꯛꯀꯥꯟ ꯅꯪꯁꯦ ꯌꯥꯝ ꯍꯥꯏꯌꯦꯍꯦ ꯁꯤ
ꯀꯩꯅꯣ ꯍꯩꯗ꯭ꯔꯗꯤ
ꯅꯨꯄꯥ ꯅꯨꯄꯥ ꯈꯣꯏꯗ
ꯑꯩꯈꯣꯏꯗ
ꯑꯥ ꯐꯣꯟ ꯇꯧꯃꯟꯕꯒꯤꯔꯥ
ꯑꯩꯈꯣꯏꯗꯤ ꯐꯣꯟ ꯇꯧꯗꯦꯗ ꯍꯧꯖꯤꯛꯇ ꯅꯪꯅ ꯑꯍꯥꯟꯕ ꯑꯣꯏꯔꯤꯅꯤ ꯀꯩꯅꯣ
ꯑꯩ ꯑꯩ ꯑꯩꯁꯨꯨꯅꯦ ꯑꯍꯥꯟꯕꯅꯦ ꯅꯪ ꯉꯁꯤꯒꯤ ꯉꯁꯤꯒꯤ
ꯇ꯭ꯔꯦꯅꯤꯡ ꯂꯧꯒꯦ ꯇꯧꯕꯅꯤꯅꯦ ꯉꯁꯤꯒꯤ ꯅꯠꯇꯦ ꯑꯩꯗꯤ ꯄꯨꯟꯁꯤꯗ ꯑꯍꯥꯟꯕꯅꯦ
ꯆꯠꯂꯣꯍꯦ ꯅꯪꯒꯤ ꯋꯥ ꯋꯥꯗꯣ ꯑꯩ ꯍꯪꯉꯦꯕꯀꯣ
ꯑꯁ ꯌꯥꯝ ꯍꯩꯔꯝꯕ ꯋꯥꯅꯤꯅꯦ ꯌꯥꯝ ꯈꯪꯕꯒꯤ ꯇꯥꯏꯞ ꯑꯥ ꯅꯪꯒꯤ ꯅꯪꯅ ꯈꯟꯕꯗꯣ ꯂꯥꯜꯂꯤꯍꯦ ꯕꯨꯡꯉꯣ
ꯑꯦ ꯏꯕꯨꯡꯉꯣꯌꯦ
ꯏꯇꯥꯎ
ꯗꯥ ꯗꯗꯥ ꯀꯧꯑꯣ
ꯍꯥꯍꯥ ꯑꯣꯏꯠ ꯏꯇꯥꯎ
ꯑꯩꯗꯤ ꯅꯪꯒꯤꯗꯥꯗꯥꯅꯦ
ꯗꯥꯗꯥ
ꯑꯣꯏ ꯗꯥꯗꯥ
ꯏꯇꯥꯎꯁꯨ ꯌꯥꯏꯅ ꯀꯩꯅꯣ ꯏꯇꯥꯎ
ꯏꯇꯥꯎꯗꯤ ꯏꯁ ꯅꯨꯄꯥꯅ ꯀꯧꯒꯗꯕꯅꯤ
ꯏꯇꯥꯎ ꯍꯥꯏꯕ ꯃꯤꯅꯤꯡꯐꯥꯎ ꯏꯇꯥꯎ ꯍꯥꯏꯕ ꯃꯤꯅꯤꯡꯐꯥꯎ ꯈꯪꯗꯦ ꯏꯁ ꯄꯪꯀꯧ ꯀꯧꯕꯋꯥꯅꯤꯀꯣ
ꯀꯩꯒꯤ ꯀꯩꯒꯤ ꯊꯦꯡꯅ ꯆꯥꯛ-ꯆꯥ ꯆꯥꯛꯆꯥꯕꯅꯣꯅꯦ ꯅꯣꯏ
ꯏꯆꯦꯒ ꯏꯕꯥꯅꯤꯁꯦ ꯏꯁꯥ ꯈꯔ ꯅꯨꯡꯉꯥꯏꯇꯕ ꯑꯗꯨꯒꯤ ꯅꯨꯡꯉꯥꯏꯇꯕꯒꯤ ꯃꯇꯨꯡꯏꯟꯅ ꯀꯩꯅꯣꯇꯧ ꯋꯥ ꯆꯥꯛ ꯆꯥꯕꯗꯣ ꯊꯦꯡꯕ
ꯅꯊꯟꯗ ꯅꯠꯇ꯭ꯔꯣ ꯅꯇꯣꯝꯗ ꯅꯠꯇ꯭ꯔꯣ ꯂꯩꯕ
ꯅꯠꯇꯤꯌꯦ ꯑꯈꯣꯢꯗꯤ ꯏꯃꯨꯡ ꯑꯣꯢꯅ ꯂꯩꯌꯦ
ꯅꯩꯔꯦꯅꯦ ꯑꯗꯨꯗꯤ
ꯅꯩꯔꯦ ꯑꯩꯅ ꯄ꯭ꯔꯤꯟꯁꯦꯁ ꯑꯣꯢꯔꯒ ꯂꯩꯕꯀꯣ
ꯑꯁ ꯑꯗꯤ ꯑꯩ ꯑꯩꯒꯤ ꯑꯩ ꯅꯪꯒꯤ ꯄ꯭ꯔꯤꯟꯁ ꯇꯧꯒꯦ
ꯅꯪꯕꯨ ꯉꯥꯢꯔꯦꯅꯦ ꯄ꯭ꯔꯤꯟꯁꯕꯨ ꯀꯟꯅ ꯉꯥꯢꯔꯤ ꯄ꯭ꯔꯤꯟꯁꯦꯁꯁꯦ ꯑꯃꯨꯛꯀ ꯅꯪꯒꯤ ꯁꯥꯢꯅ
ꯑꯩꯉꯣꯟꯗ ꯐꯣꯟ ꯇꯧꯔꯛꯑꯗꯤꯀꯣ ꯀꯅꯥ
ꯑꯩꯒꯤ ꯁꯥꯢꯗꯣ ꯑꯩꯒꯤ ꯁꯥꯢꯁꯦ
ꯑꯣ
ꯅꯨꯄꯤ ꯐꯖꯕ ꯌꯥꯝ ꯂꯩ ꯍꯥꯢꯅ ꯑꯩꯕꯨ ꯄꯥꯝꯗ꯭ꯔꯦ ꯍꯥꯢꯅ ꯆꯠꯈ꯭ꯔꯦꯕ ꯑꯗꯨꯒꯤ ꯅꯪꯕꯨꯇꯧꯔꯛꯄꯅꯤꯅꯦ
ꯄꯨꯟꯁꯤꯁꯦ ꯅꯨꯡꯁꯤꯗ꯭ꯔꯥ
ꯎꯝ ꯂꯩꯕꯥꯛ ꯌꯥꯝ ꯊꯤꯕꯅꯤ ꯑꯩꯈꯣꯢꯁꯦ ꯌꯥꯗꯕꯅꯤ
ꯑ ꯑꯈꯣꯢꯁꯨ ꯅꯨꯄꯤ ꯐꯪꯗꯦ ꯅꯨꯄꯤ ꯐꯪꯗꯦ
ꯑꯣꯥ ꯅꯪꯒꯤ ꯅꯪꯒꯤ ꯁꯥꯢꯗꯤ ꯀꯗꯥꯢ ꯆꯦꯟꯒ꯭ꯔꯦ ꯅꯆꯤꯟꯊꯤꯒꯅꯨ ꯅꯣꯢ ꯂꯩꯀꯥꯢꯗ ꯂꯣꯠꯂꯝꯅꯤ
ꯂꯩꯇꯦ ꯂꯩꯇꯦ
ꯏ ꯑꯩ ꯆꯕꯤ ꯄꯨꯔꯒ ꯆꯠꯂꯒꯦꯀꯣ ꯎꯝ
ꯀꯥꯏ ꯆꯠꯇꯣꯢꯅꯣ ꯊꯕꯛꯆꯠꯇꯣꯢꯔꯣ
ꯏꯆꯦ ꯊꯕꯛ ꯆꯠꯄ ꯑꯗꯨꯒꯤ
ꯑꯣ
ꯑꯩꯗꯤ ꯏꯁꯇꯨꯗꯦꯟ ꯑꯣꯢꯕꯅꯤꯅ ꯎꯄꯥꯢ ꯂꯩꯇꯦꯇꯣ ꯈꯣꯢꯗꯤ ꯂꯥꯢꯔꯤꯛ ꯄꯥꯔꯒ ꯂꯩꯕꯅꯤꯅ ꯎꯄꯥꯢ ꯂꯩꯇꯦ
ꯑꯦ ꯅꯪ ꯏꯁꯇꯨꯗꯦꯟ ꯀꯥꯢ ꯀꯣꯂꯦꯖ ꯇꯝꯃꯤꯅꯣ
ꯀꯣꯂꯦꯖꯇꯤ ꯇꯝꯕ ꯂꯣꯢꯔꯦ
ꯑꯣ ꯑꯗꯨꯗꯤ ꯑꯦꯝꯃꯤꯎꯗ
ꯎꯝ ꯍꯝ ꯑꯦꯛꯖꯥꯝ ꯈꯔ ꯊꯥꯒꯦꯅꯀꯣ ꯑꯩ ꯂꯥꯢꯔꯤꯛ ꯄꯥꯕ ꯗꯨꯒꯤꯗ ꯀꯣꯆꯤꯡꯅꯤ ꯂꯧꯕ ꯇꯟꯗ
ꯆꯤꯡꯁꯨ ꯈꯔ ꯂꯥꯛꯑꯣꯗꯅ
ꯍꯥꯥ ꯖꯥ ꯖꯥꯁꯤꯡꯒꯤ ꯏꯁꯇ꯭ꯔꯦꯇꯖꯤꯗꯣ ꯈꯔ ꯂꯧꯔꯣ ꯎꯝ
ꯀꯩ ꯀꯣꯂꯦꯖ ꯇꯝꯕ꯭ꯔꯥ ꯅꯪ ꯅꯪ ꯀꯣꯂꯦꯖꯀꯤ ꯀꯣꯂꯦꯖ ꯂꯣꯢꯕ꯭ꯔꯥ
ꯀꯣꯂꯦꯖꯁꯦ ꯑꯩꯁꯦ ꯀꯩꯅꯣ ꯇꯧꯕ ꯁꯨꯃꯥꯢꯅ ꯇꯧꯕꯀꯣ
ꯑꯦꯁ
ꯀꯩꯅꯣꯗꯒꯤ ꯂꯣꯏꯕꯅꯦ ꯑꯦꯜ ꯀꯦ ꯖꯤ ꯐꯦꯜ ꯇꯧꯕꯒꯤ ꯁ꯭ꯀꯨꯜ ꯀꯥꯗ꯭ꯔꯦ ꯀ꯭ꯂꯥꯁ ꯋꯥꯟ ꯀ꯭ꯂꯥꯁ ꯎꯝ ꯀ꯭ꯂꯥꯁ ꯋꯥꯟ ꯀꯥꯕ ꯁꯥꯡꯗ꯭ꯔꯦ꯫ ꯐꯥꯒꯤ ꯍꯥꯏꯕꯅꯦ꯫ ꯀꯣꯂꯦꯖꯕꯨꯨꯗꯤ ꯍꯥꯏꯕꯤꯔꯔꫭꯏꯒꯦ ꯕꯤ ꯑꯦꯁ ꯁꯤ ꯈꯛꯇ ꯂꯣꯏꯔꯒ ꯑꯩꯁꯦ ꯑꯦꯛꯖꯝꯒꯤ ꯈꯔ-ꯈꯔ ꯍꯣꯠꯅꯒꯦꯅ ꯑꯗꯨꯝ ꯇꯧꯔꯒ ꯂꯩꯕꯅꯤꯗ ꯁꯦꯞ ꯁ꯭ꯇꯗꯤ ꯑꫭꯏꯅꯀꫭ ꯕꯤ ꯑꯦꯁ ꯁꯤ ꯕꯤ ꯑꯦꯁ ꯁꯤ ꯗꯤ ꯑꯁ ꯊꯕꯛ ꯂꯦꯝ ꯂꯩꯗꯅ꯫ ꯊꯕꯛ ꯌꯥꯝ ꯂꯩ ꯑꯗꯣ ꯑꯩꯅ ꯄꯥꯝꯕ ꯂꯩꯇꯕꯀꯣ ꯑꯗꯨꯒꯤ ꯑꯩꯅ ꯑꯩꯁꯦ ꯈꯔ ꯆꯨꯖꯤ ꯑꯣꯏꯌꯦꯕ꯫ ꯈꯪꯕ꯭ꯔꯥ ꯊꯕꯛꯀꯤ ꯃꯇꯦꯡꯗ ꯑꯣꯏꯔꯗꯤꯀꯣ꯫ ꯇꯒꯤ ꯇꯧꯔꯗꯤ ꯈꯔ ꯐꯕ꯫ ꯃꯤꯅꯁꯨ ꯔꯦꯁꯄꯦꯛ ꯊꯝꯕꯤꯒꯗꯕꯒꯨꯝꯕ ꯊꯕꯛ ꯑꯗꯨꯝ ꯇꯧꯅꯤꯡꯕ ꯑꯗꯨꯒꯤ ꯑꯩꯅ ꯑꯩꯅ ꯄꯥꯝꯕꯗ ꯑꯗꯨꯝ ꯍꯣꯠꯅꯕ ꯍꯥꯏꯇꯥꯔꯦꯅꯦꯀꯣ꯫
ꯅꯪꯅ ꯄꯥꯝꯃꯤꯗꯣ ꯀꯩꯅꯣ꯫
ꯑꯩꯅ ꯄꯥꯝꯕꯗꯤ ꯑꯣꯐꯤꯁꯔꯅꯤ ꯀꯩꯅꯣ꯫
ꯑꯣꯐꯤꯁꯥꯔꯗꯣ ꯃꯈꯟ ꯃꯈꯜ ꯂꯩꯌꯦ ꯑꯣꯐꯤꯁꯥꯔꯗꯣ ꯄꯥꯔꯇꯤꯀꯨꯂꯔ
ꯑꯩ ꯑꯦꯁ ꯑꯣꯐꯤꯁꯔ ꯑꯣꯏꯅ ꯄꯥꯝꯃꯦꯕꯀꯣ ꯈꯪꯕ꯭ꯔꯥ ꯑꯗꯨꯒꯨꯝꯕꯗꯤ ꯑꯩꯁꯦ
ꯑꯣꯀꯦ ꯑꯣꯀꯦ ꯑꯣꯀꯦ ꯒꯥꯠ ꯏꯠ ꯑꯩ ꯑꯩ ꯑꯩ ꯑꯩ ꯅꯪ ꯑꯩ ꯑꯦꯁ ꯑꯣꯐꯤꯁꯥꯔ ꯇꯧꯔꯀꯥꯟꯗ ꯐꯣꯟ ꯑꯃꯨꯛꯀ ꯇꯧꯔꯛꯀꯦꯀꯣ꯫
ꯑ ꯅꯣꯏ ꯒꯤ ꯅꯪꯅꯦ ꯕꯣꯛꯅ ꯌꯥꯔꯝꯑꫭꯏꯗ ꯑꯗꯨꯗꯤ
ꯐꯟ ꯇꯧꯔꯛꯀꯦ-ꯇꯧꯔꯛꯀꯦ꯫
ꯅꯪꯒꯤ ꯅꯪ ꯅꯪ ꯅꯁꯨꯐꯥꯎ ꯂꯩꯔꯝꯒꯅꯤ ꯑꯩ ꯑꯣꯐꯤꯁꯥꯔ ꯑꯣꯏꯕ ꯃꯇꯝꯗꯗꯤ꯫
ꯑꯣꯏꯔꯝꯒꯅꯤ ꯑꯩꯗꯤ ꯅꯪ ꯅꯥꯒ꯭ꯂꯦꯟꯗꯒꯤꯔꯥꯅ ꯈꯟꯕꯅꯦ ꯅꯪ ꯅꯪ ꯅꯪꯒꯤ ꯃꯤꯡꯗꫭ꯫
ꯄꯤꯌꯥꯔ ꯄꯤꯌꯥꯔ ꯍꯥꯏꯅ ꯍꯥꯞꯄꯒꯤ꯫
ꯑꯩꯈꯣꯏ ꯏꯃꯨꯡꯁꯤꯡ ꯅꯥꯒꯥꯂꯦꯟꯗ ꯂꯩꯌꯦ ꯑꯩꯈꯣꯏꯅ ꯂꯩꯇꯕ꯫
ꯑꯣ꯫ ꯆꯥꯆꯥ ꯑꯩꯒꯤ ꯃꯅꯤꯄꯨꯔꯗ ꯂꯥꯛꯄꯅꯣ꯫
ꯃꯅꯤꯄꯨꯔꯗꯗꯤ ꯅꯨꯡꯉꯥꯏꯅ ꯏꯃꯥꯗꯤ ꯃꯅꯤꯄꯨꯔꯗꯒꯤ ꯑꯣꯏꯕꯅꯤꯅ꯫
ꯑꯣ ꯑꯣ ꯑꯣ꯫ ꯅꯪ ꯍꯧꯖꯤꯛ ꯀꯥꯏꯗ ꯂꯩ